ꯑ ꯍꯜꯂꯣ
ꯍꯧꯖꯤꯛ ꯅꯪ ꯀ ꯏꯕꯗꯨꯗꯤ ꯆꯠꯇꯦꯍꯦ ꯌꯥꯗꯦꯍꯦ
ꯍꯥ
ꯍꯧꯖꯤꯛ ꯅꯪ ꯄꯤꯕꯗꯨꯗꯤ ꯌꯥꯗꯦꯕ
ꯁꯤꯁ ꯑꯩ ꯑꯦ ꯍꯣꯔꯦꯟ ꯍꯣꯔꯦꯟ ꯑꯃꯨꯛ ꯍꯥꯏꯅꯔꯁꯦ ꯁꯤꯗ ꯍꯥꯏꯒꯨꯝꯁꯦ
ꯎꯝ ꯗꯔꯩ ꯍꯥꯏꯗꯦꯅ ꯑꯩ
ꯑꯩ ꯑ ꯍꯣꯔꯦꯟ ꯌꯦꯟ ꯑꯅꯗꯤꯁ ꯀꯁꯦ
ꯆꯃꯦ ꯆꯃꯦ ꯑꯣꯏꯔꯦ
ꯅꯪꯒꯤꯔ ꯉꯁꯥꯏ ꯅꯦꯠꯋꯥꯛ ꯌꯥꯗꯕꯗꯣ
ꯏꯁ ꯏꯀꯥꯏꯍꯦ ꯁꯨꯃꯥꯏꯅ ꯍꯥꯏꯒꯅꯨ
ꯀꯩꯗꯧꯔꯤꯅꯣ
ꯑꯩ ꯁꯥꯃꯟꯕꯒꯤ ꯏꯔꯨꯊꯣꯛꯑꯒ ꯑꯩꯁꯨ ꯍꯤꯞꯄꯒ ꯂꯩꯛꯏ
ꯑꯣ
ꯅꯪꯗꯤ ꯄꯨꯡ ꯃꯈꯥꯏ ꯅꯪꯗꯤ ꯄꯨꯡ ꯃꯈꯥꯏ ꯍꯦꯟꯅ ꯆꯠꯈ꯭ꯔꯦ
ꯑꯩ ꯍꯧꯖꯤꯛ ꯂꯨꯕ ꯂꯣꯏꯔꯒ ꯑꯩꯒꯤ ꯀꯥꯗ ꯍꯦꯛ ꯆꯪꯉꯛꯄꯅꯦ
ꯑ ꯀꯔꯤꯒꯤ ꯑꯗꯣ ꯑꯩ ꯋꯥ ꯑꯃ ꯍꯪꯉꯤꯅꯦ ꯅꯨꯄꯤꯁꯦ ꯀꯔꯤ ꯒꯤꯔ ꯏꯔꯨꯕꯗ ꯃꯇꯝ ꯁꯨꯝ ꯌꯥꯝ ꯆꯪꯉꯁꯦ ꯀꯔꯤ ꯒꯤꯔ ꯁꯤ
ꯑꯩꯈꯣꯏꯗꯤ ꯁꯝ ꯁꯝ ꯁꯝꯗꯣ ꯐꯖꯅ ꯀꯩꯅꯣ ꯇꯧꯋꯤꯅ ꯂꯨꯏꯅ ꯁꯝꯗ ꯑꯗꯨꯒ ꯀꯟꯗꯤꯁꯅꯔ ꯌꯥꯎꯔꯅꯤ ꯁꯦꯝꯄꯨꯗ ꯑꯅꯤꯔꯛ ꯇꯧꯒꯅꯤ
ꯑꯁ
ꯑꯗꯨꯒ ꯐꯖꯅ ꯏꯁꯀ꯭ꯔꯕ ꯇꯧꯋꯤꯅ ꯑꯩꯈꯣꯏꯗꯤ ꯕꯣꯗꯤꯗꯣ ꯅꯣꯏꯒꯨꯝꯕ ꯅꯠꯇꯦꯗ
ꯆꯨꯝꯃꯦ ꯆꯨꯝꯃꯦ ꯆꯨꯝꯃꯦ ꯍꯁ ꯑꯗꯨꯗꯤ ꯍꯥꯏꯒꯅꯣ ꯍꯦꯃꯨꯗꯤ ꯍꯥꯏꯒꯅꯦ ꯄꯥꯁ ꯕꯣꯗꯤ ꯂꯩꯁꯤ ꯑ
ꯂꯣꯏꯅ ꯏꯃꯨꯡꯃꯨꯔ ꯂꯩꯔꯝꯒꯅꯤ ꯑꯩ ꯀꯟ ꯀꯜꯂꯒ ꯐꯅꯤꯡꯁꯨ ꯇ ꯇꯥꯛ ꯇ ꯃꯥꯏꯅꯤ ꯅꯣꯏ ꯅ ꯅꯣꯏꯒꯤ ꯁ꯭ꯂꯤꯞꯄꯔꯁꯨ ꯇꯛꯑꯝꯃꯣꯏꯒꯅ ꯕ꯭ꯔꯁ
ꯇꯥꯛꯑꯦꯍꯦ ꯑꯗꯨ ꯐꯥꯎꯗꯤ ꯅꯪꯁꯨ ꯑꯗꯨꯐꯥꯎꯗꯤ ꯍꯥꯏꯒꯅꯨꯗ ꯊꯖꯥꯎ ꯊꯖꯥꯎ
ꯑꯗꯨꯒꯤꯅꯦꯕ ꯅꯨꯄꯤꯁꯦ ꯄꯩꯁꯥ ꯌꯥꯝ ꯇꯤꯡꯉꯦ ꯍꯥꯏꯁꯤꯀꯣ
ꯑꯁ ꯍꯥꯏꯒꯅꯨ ꯑꯩꯐꯥꯎ ꯍꯧꯖꯤꯛꯁꯦ ꯑꯩ ꯑꯩꯈꯣꯏꯗꯤ ꯑꯥ ꯑꯩꯗꯤ ꯑꯥ ꯁꯥꯕꯣꯟ ꯁꯤꯖꯤꯟꯅꯗꯦꯕ ꯕꯣꯗꯤ ꯋꯥꯁꯅꯦꯕ ꯑꯗꯣ ꯕꯣꯗꯤ ꯋꯥꯁ ꯑꯗꯨꯅꯦ ꯄꯩꯁꯥ ꯑꯃꯗ ꯁꯤꯛꯁ ꯍꯟꯗ꯭ꯔꯦꯠ ꯁꯤꯛꯁ ꯍꯟꯗ꯭ꯔꯦꯠꯅꯦꯕ ꯑꯩ ꯑꯍꯨꯝ ꯁꯤꯖꯤꯟꯅꯕ
ꯍꯩ ꯍꯥ
ꯑꯃꯗꯤ ꯑꯃꯗꯤ ꯇꯨ ꯍꯟꯗ꯭ꯔꯦꯠ
ꯑꯩ ꯍꯥꯏꯌꯦꯀꯣ
ꯑꯥ
ꯅꯨꯄꯥ ꯑꯩꯈꯣꯏꯗꯤ ꯀꯩꯅꯣ ꯇꯣꯏꯂꯦꯠꯇ ꯊꯝꯕ ꯁꯝꯕꯣꯟꯗꯣ ꯑꯗꯨ ꯂꯩꯔꯗꯤ ꯌꯥꯔꯦ
ꯍꯣꯏ ꯑꯩꯈꯣꯏꯗꯤ ꯈꯪꯗꯕ ꯃꯇꯝꯗꯗꯤ ꯑꯗꯨ ꯇꯧꯋꯦ ꯑꯗꯨꯕꯨ ꯍꯧꯖꯤꯛ ꯄ ꯈꯪꯗ꯭ꯔꯦ ꯇꯨꯀꯠꯆꯩ
ꯑꯦ ꯁꯥꯕꯣꯟꯗꯨꯕꯨ ꯇꯣꯏꯂꯦꯠꯇ ꯁꯤꯖꯤꯟꯅꯅꯤꯡꯉꯥꯏꯅꯦ ꯑꯗꯨꯅꯦ ꯍꯥꯏꯕ ꯂꯩꯇꯦꯗ
ꯑꯗꯨꯦ ꯑꯗꯨꯒꯤꯅꯤꯅꯦ ꯔꯤꯌꯜꯁꯇ ꯅꯨꯄꯤꯁꯤꯡꯅ ꯑ ꯑꯣ ꯅꯨꯄꯥꯁꯤꯡꯅ ꯑ ꯀꯩꯅꯣ ꯃꯣꯏꯒꯤ ꯕꯣꯗꯤꯗꯀꯣ ꯄꯨꯡꯂꯨꯞ ꯂꯨꯞꯂꯒ ꯇꯧꯕꯗꯣ ꯅꯨꯄꯤꯁꯤꯡꯗꯤ ꯈꯪꯗꯕꯒꯤ ꯃꯃꯥꯏꯅ ꯐꯖꯅ ꯇꯧꯕꯗꯣ ꯔꯦꯌꯣꯁ ꯂꯩꯣꯅꯦ ꯀꯣꯄꯥꯜꯁꯒꯤ ꯑꯗꯣ ꯍꯣꯏ ꯆꯥꯔꯦ ꯅꯪ ꯐꯨꯠꯕꯣꯜ ꯌꯦꯡꯕ꯭ꯔꯥ
ꯌꯦ ꯃꯔ ꯃ꯭ꯔꯛꯇꯗꯤ ꯌꯦꯉꯦ
ꯑꯣ ꯑꯗꯣ ꯐꯥꯏꯅꯦꯜꯁꯦ ꯀꯩꯗꯧꯉꯩꯔꯣꯀꯣ
ꯇ꯭ꯋ ꯗꯦ ꯇ꯭ꯋꯦꯟꯇꯤꯗ
ꯌꯦꯡꯅꯤꯡꯗꯦꯗꯥ
ꯌꯦꯡꯉꯅꯨ ꯀꯅꯥꯗꯦ
ꯁꯞꯄꯣꯔꯠ ꯇꯧꯗꯕ ꯑꯅꯤꯅꯤꯅꯦ
ꯁꯞꯄꯣꯔꯠꯁꯨ ꯇꯧꯒꯅꯨ ꯀꯔꯤ ꯀꯥꯅꯕ꯭ꯔꯥ
ꯍꯦ ꯔꯣꯅꯥꯜꯗꯣꯅꯤ ꯍꯦ ꯑꯩꯗꯤ
ꯇꯧꯅꯦ ꯑꯗꯣ ꯃꯦꯁꯤ ꯑꯣꯏꯒꯦꯔꯥ ꯅꯦꯃꯥꯔ ꯑꯣꯏꯒꯦꯔꯥ ꯍꯣꯏ ꯇꯧꯕꯕꯨꯗꯤ ꯇꯧ ꯏꯆꯝ ꯆꯝꯅ ꯇꯧꯋ ꯀꯔꯤ ꯀꯅꯥꯅꯕ꯭ꯔꯥ ꯍꯥꯏꯕꯗꯤ ꯃꯤ ꯈꯔꯗꯤ ꯀꯩꯅꯣ ꯑꯁ ꯊꯋꯥꯏ ꯌꯥꯝ ꯆꯪꯅ ꯇꯧꯔꯒ ꯂꯩꯌꯦ ꯑꯩ ꯏꯟꯁꯇꯥꯒ꯭ꯔꯥꯝꯗ ꯀꯩꯅꯣ ꯉꯁꯥꯏ ꯑꯩ ꯃꯣꯔꯤ ꯁꯅꯥꯕ ꯅꯨꯄꯤ ꯑꯃꯗ
ꯑꯥ
ꯑꯗꯨ ꯅꯨꯄꯤꯗꯤ ꯀꯩꯅꯣ ꯐꯦꯟ ꯍꯥꯏꯁꯦ ꯐꯖꯗ ꯌꯥꯝ ꯐꯖꯅ ꯇꯧꯕ ꯃꯥꯜꯂꯦꯗꯥ ꯍꯋꯥꯏ ꯆꯪꯕꯀꯣ ꯏꯟꯁꯇꯥꯒ꯭ꯔꯥꯝꯗꯁꯨ ꯑꯗꯨꯒ ꯀꯩꯀꯩꯅꯣꯗꯨꯁꯨ ꯑꯗꯨꯝ ꯆꯦꯠ ꯇꯧꯋꯦ ꯍꯥꯏꯌꯦ ꯍꯥꯏꯕꯗꯤ ꯆꯦꯠ ꯍꯥꯏꯕꯗꯤ ꯔꯤꯄ꯭ꯂꯥꯏꯗꯤ ꯄꯤꯗꯕ ꯑꯥꯏ ꯂꯞ ꯌꯨ ꯃꯦꯁꯤ ꯀꯥꯏꯅꯒ ꯁꯃꯥꯏ ꯄꯤ ꯍꯥꯏꯌꯦ
ꯑꯗꯨꯒꯨꯝꯕꯗꯤ ꯅꯠꯇꯦ ꯑꯩꯈꯣꯏꯗꯤ ꯎꯝ ꯑꯗꯨꯒꯨꯝꯕ ꯅꯠꯇꯦ ꯐꯨꯠꯕꯣꯜꯁꯦ ꯑꯩꯗꯤ ꯄꯥꯛ ꯌꯦꯡꯗꯦꯍꯦ ꯑꯉꯥꯡꯁꯦ ꯔꯣꯅꯥꯜꯗꯣ ꯔꯣꯅꯥꯜꯗꯣ ꯍꯥꯏꯅ ꯔꯣꯅꯥꯜꯗꯣ ꯍꯕꯗꯤ ꯄꯥꯝꯕꯒꯤꯀꯣ ꯑꯗꯨꯝ ꯔꯣꯅꯥꯜꯗꯣ ꯉꯝꯃꯗꯤ ꯐꯅꯤ ꯍꯥꯏꯕꯗꯨꯅꯦ
ꯑꯗꯣ ꯅꯪꯒꯤ
ꯁꯞꯄꯣꯔꯠ ꯇꯧꯅꯤꯡꯉꯥꯏꯁꯨ ꯏꯀꯥꯏ ꯑ ꯏꯀꯥꯏꯖꯒꯤ ꯐꯨꯠꯕꯣꯜꯒꯤ ꯑꯣꯦꯞꯁꯥꯏꯠ ꯀꯗꯥ ꯀꯔꯤꯅꯣ ꯍꯥꯏꯕꯁꯨ ꯈꯪꯗꯦ
ꯑꯗꯨꯅꯤ ꯋꯥꯅꯤꯡꯉꯥꯏꯅꯦꯕ ꯍꯣꯏ ꯇꯣꯝꯕ ꯃꯇꯝꯗ ꯇꯨꯝꯗꯕꯤꯗ ꯑꯗꯨꯝ ꯃꯥꯏ ꯌꯦꯡꯉꯒ ꯇꯧꯕꯗꯣ ꯏꯁꯥ ꯁꯣꯛꯅꯤꯡꯉꯥꯏꯅꯦꯕ
ꯑ ꯎꯝ ꯏꯖꯤꯞꯒ ꯀꯩꯅꯣ ꯑꯥꯔꯖꯦꯟꯇꯤꯅꯥ ꯇꯧꯕ ꯅꯨꯃꯤꯠꯇꯨꯗꯤ ꯌꯦꯡꯉꯦ ꯑꯩꯁꯨ ꯕꯥꯔꯨꯡ ꯃꯈꯥꯏꯗ ꯏꯖꯤꯞ ꯁꯦ ꯑꯅꯤ ꯆꯟꯅꯤꯗꯅ ꯑꯩꯁꯦ ꯍꯔꯥꯎꯃꯟꯕꯗꯒꯤ ꯏꯁ꯭ꯇꯦꯠ ꯇꯁ ꯈꯨꯗꯛꯛꯇ ꯍꯂꯂꯕꯤ ꯍꯥꯏ
ꯍ
ꯊꯃꯅꯤꯃ ꯑꯁ ꯑꯗꯨ ꯃꯇꯨꯡꯗꯗꯤ ꯂꯣꯏꯔꯦꯅ
ꯑꯗꯨꯅꯦꯕ ꯃꯥꯡꯕ ꯂꯝꯕꯤ ꯊꯤꯕꯅꯦ
ꯅꯨꯡꯗꯤ ꯅꯨꯡꯁꯤꯌꯦ ꯑꯁ ꯏꯖꯤꯦꯞꯁꯤꯡꯕꯨꯣ
ꯑꯁ ꯆꯥꯛ ꯉꯟꯅ ꯆꯥꯊꯣꯛꯄ ꯃꯥꯜꯂꯦꯀꯣ ꯅꯪꯗꯤ
ꯍꯣꯏ ꯑꯩꯈꯣꯏ ꯄꯨꯡ ꯇꯔꯨꯛ ꯃꯈꯥꯏꯗ ꯆꯥꯏꯌꯦ
ꯑꯣ ꯑꯁ ꯑꯩꯁꯨ ꯂꯥꯡꯈ꯭ꯔꯦꯅꯦ
ꯆꯥꯔꯣꯅ ꯏꯁ ꯆꯥꯗ꯭ꯔꯤꯕꯣ
ꯆꯥꯛ ꯂꯣꯏꯗ꯭ꯔꯤꯍꯦ
ꯂꯣꯏꯔꯍꯦ ꯣꯏ ꯅꯪ ꯀꯅꯥ ꯀꯅꯥ ꯂꯩꯕ꯭ꯔꯥ
ꯃꯤꯁꯇ꯭ꯔꯤ ꯑꯃꯒ
ꯑꯣ ꯊꯕꯛ ꯁꯨꯐꯝꯗ ꯂꯩꯕ꯭ꯔꯥ ꯑꯣ ꯑꯣ ꯍꯣꯏ ꯑꯗꯨꯒꯨꯝꯕ ꯃꯐꯝꯗꯨꯗꯤ ꯍꯣꯏ ꯊꯦꯡꯅ ꯆꯥꯒꯜꯂꯦꯗ
ꯑꯁ ꯅꯣꯏ ꯅꯨꯄꯤꯗꯒꯤ ꯊꯕꯛ ꯌꯥꯝꯈ꯭ꯔꯕꯅꯦ ꯍꯟꯗꯛꯁꯦ ꯑꯩꯈꯣꯏꯁꯦ
ꯎ
ꯐꯤꯁꯨ ꯁꯨꯕ ꯀꯣ ꯆꯥꯛꯁꯨ ꯑꯃꯨꯛ ꯊꯣꯡꯕ ꯆꯥꯛ ꯊꯂꯛ ꯂꯣꯏꯔꯒ
ꯑꯗꯨꯒꯤꯅꯤꯅꯦ ꯅꯨꯄꯤꯕꯨ ꯎꯁꯤꯠꯇꯕ ꯇꯧꯒꯅꯨ ꯍꯥꯏꯕꯗꯣ
ꯍꯣꯏꯅꯦ
ꯎꯝ
ꯑꯗꯨꯅꯦ ꯈꯪꯉꯦꯍꯦ ꯅꯨꯄꯤ ꯅꯨꯄꯤꯍꯣꯏꯁꯨ ꯌꯥꯝ ꯋꯥꯕ ꯑꯋꯥꯕꯅꯤ ꯍꯥꯏꯕꯗꯨ ꯑꯈ ꯑꯩꯈꯣꯏꯁꯨ ꯈꯪꯉꯤꯗ ꯅꯨꯄꯤꯒꯤ ꯋꯥꯕꯗꯨꯅ ꯑꯃꯔꯣꯝꯗ ꯅꯨꯄꯥꯒꯤ ꯋꯥꯕꯗꯨꯅ ꯃꯔꯣꯝ ꯃꯔꯥ ꯃꯔꯣꯝ ꯑꯃꯗ ꯑꯣꯏꯔꯦꯕ ꯑ ꯔꯣ ꯃꯔꯥꯡ ꯃꯔ ꯔꯣ ꯃꯔꯦꯛ ꯑꯣꯏꯔꯦ
ꯑ ꯑꯗꯣ ꯍꯌꯦꯡꯁꯨ ꯊꯕꯛꯁꯨ ꯁꯨꯗꯣꯏꯔꯥ
ꯑꯥꯏ ꯅꯨꯇꯤꯒꯤ ꯑꯣꯏꯔꯦ
ꯑꯣ ꯁꯨꯇꯤ ꯂꯩꯇ꯭ꯔꯦ ꯅꯣꯏꯒꯤꯗꯤ
ꯑ ꯁꯨꯇꯤ ꯂꯩꯇꯦ ꯅꯣ ꯁꯨꯇꯤ
ꯁꯨ ꯐꯪꯕ ꯃꯇꯝꯗꯗꯤ ꯐꯪꯒꯅꯤꯅ ꯅꯣꯏꯗꯤ
ꯑꯩꯁ ꯑꯗꯨꯗꯤ ꯍꯥꯏꯔꯅꯨꯍꯦ ꯌꯥꯒꯁꯦ ꯂꯣꯏꯅ ꯎꯔꯕꯅꯤ ꯊꯥꯔꯇꯤꯇꯨ ꯇꯤꯠꯁꯦ
ꯆꯥꯛ ꯆꯥꯗꯕꯩꯔꯥ
ꯅꯠꯇꯦꯗ ꯍꯔꯥꯎꯕꯒꯤ
ꯑꯣ ꯇꯣꯂꯣꯞ ꯐꯪꯕ ꯃꯇꯝꯂꯥ
ꯍꯣꯏ ꯑꯗꯨꯁꯨ ꯃꯤꯅꯤꯠ ꯁꯨꯗꯦꯗ ꯁꯦꯀꯦꯟ ꯈꯛꯇꯅꯦꯗ ꯍꯦꯛꯇ ꯐꯪꯉꯦꯗꯅ ꯍꯦꯛꯇ ꯕꯖꯥꯔ ꯀꯨꯝꯃꯅꯤ
ꯊꯥ ꯈꯨꯗꯤꯡ ꯄꯤꯕ꯭ꯔꯥ ꯅꯠꯇ꯭ꯔꯒ ꯅꯣꯏꯒꯤ ꯊꯕꯛꯇꯣ ꯂꯣꯏꯕ ꯃꯇꯝꯗ ꯄꯤꯕ꯭ꯔꯥ
ꯑꯦ ꯑꯗꯨꯗꯤ ꯑꯩꯈꯣꯏꯅ ꯗꯔꯀꯥꯔ ꯂꯩꯕ ꯃꯇꯝꯗ ꯑꯗꯨꯝ ꯐꯪꯉꯤꯗ
ꯎꯝ ꯎ ꯅꯠꯇꯩ ꯌꯨꯝ ꯁꯨꯕ꯭ꯔꯥ ꯅꯣꯏ ꯌꯨꯝ ꯁꯥꯕ꯭ꯔꯥ ꯅꯠꯇ꯭ꯔꯒ
ꯃꯤꯁꯇ꯭ꯔꯤꯅꯦ ꯃꯤꯁꯇ꯭ꯔꯤ ꯃꯤꯁꯇ꯭ꯔꯤ
ꯃꯤꯁꯇ꯭ꯔꯤꯗꯣ ꯌꯨꯝꯔꯥ ꯊꯣꯡꯔꯥ ꯀꯔꯤꯔꯥ
ꯀꯩꯅꯣꯒꯤꯅꯦ ꯆꯦꯛ ꯁꯨꯕꯤꯒꯤꯅꯦ ꯁꯤꯃꯦꯟ ꯁꯤꯃꯦꯟꯒꯤ ꯊꯕꯛꯅꯦ
ꯃꯤꯗꯤ ꯅꯩꯀꯣ ꯄꯩꯁꯥ ꯄꯩꯁꯥ ꯌꯥꯝ ꯇꯥꯜꯂꯤꯀꯣ
ꯅꯪꯅ ꯍꯦꯜꯂꯦꯗꯥ ꯏꯕꯦꯝꯃꯥ
ꯑꯦꯍꯦ ꯈꯣꯏꯗꯤ ꯎꯝ ꯑꯩꯈꯣꯏꯗꯤ ꯑꯆꯥꯄꯣꯠ ꯆꯥꯅꯤꯡꯉꯥꯏ ꯈꯛꯇꯅꯤ ꯍꯦ
ꯑꯩꯁ ꯑꯆꯥꯄꯣꯠ ꯈꯛꯇ ꯑꯣꯏꯔꯝꯃꯔꯣꯏ ꯅꯪꯒꯤ ꯀꯟꯗꯤꯁꯟꯅꯔ ꯀꯔꯤ ꯀꯔꯤ ꯁꯕꯣꯜ ꯑꯇꯥꯡ ꯇꯥꯡꯕꯗꯣ ꯑꯣꯏꯔꯝꯒꯅꯤ
ꯑꯗꯨꯥꯏ ꯑꯗꯨꯗꯤ ꯄꯩꯁꯥ ꯊꯣꯛꯇꯕ ꯃꯤꯐꯥꯎ ꯁꯤꯖꯤꯟꯅꯕꯅꯦ
ꯎꯝ ꯈꯪꯗꯦꯅꯦ ꯑꯗꯨ ꯑꯗꯨꯒꯨꯝꯕꯗꯁꯨ ꯈꯔ ꯈꯟꯕ ꯌꯥꯕꯅꯤꯍꯦ ꯅꯨꯄꯤ ꯅꯣꯏꯁꯨ ꯍꯦꯟꯃꯜꯂꯤꯍꯦ
ꯎꯝ
ꯑꯁ ꯃꯅꯝꯗꯤ ꯅꯨꯡꯁꯤꯌꯦꯍꯦ ꯅꯨꯄꯤ ꯂꯩꯁꯥꯕꯤ ꯍꯣꯏꯁꯦ ꯅꯣꯏ ꯅꯁꯥꯅ ꯍꯣꯏ ꯅꯣꯏ ꯅꯁꯥ ꯅꯁꯥꯅꯐꯥꯎ ꯈꯪꯉꯝꯒꯅꯤ ꯑꯁ ꯑꯩꯁꯦ ꯃꯅꯝ ꯌꯥꯝ ꯅꯨꯡꯁꯤꯈ꯭ꯔꯕ ꯃꯥꯂ ꯀꯥꯏ ꯅ ꯀ
ꯈꯪꯗꯦꯅꯦ ꯑꯗꯨꯗꯤ ꯑꯗꯣ ꯏꯔꯨꯕ ꯃꯇꯝꯗ ꯂꯣꯁꯟꯒꯨꯝꯕ ꯀꯣ ꯃꯅꯝ ꯁꯦꯝꯄꯨ ꯃꯅꯝ ꯑꯣꯏꯨꯝ ꯑꯃꯅꯤꯅꯤꯗ
ꯕꯖꯥꯔꯒ ꯊꯣꯛꯑꯗꯤ ꯃꯁꯝꯒꯗꯣ ꯊꯥꯗꯣꯛꯑꯒ ꯑꯗꯨꯅ ꯑꯁ ꯀꯔꯤ ꯍꯥꯏꯁꯤꯔꯥ
ꯑꯥ
ꯍꯣꯏ ꯑꯩꯈꯣꯏꯁꯨ ꯐꯤꯜ ꯇꯧꯋꯦ ꯑꯗꯨꯕꯨꯗꯤ ꯅꯨꯄꯥꯁꯨ ꯀꯣ
ꯑꯥ
ꯑꯁ ꯑꯁꯤ ꯅꯨꯄꯤꯁꯦ ꯑꯁ ꯃꯅꯝ ꯅꯨꯡꯁꯤꯌꯦ ꯁꯤ ꯅꯨꯄꯤꯁꯦ ꯃꯅꯝ ꯈꯔ ꯅꯨꯡꯁꯤꯗꯦ ꯁꯤꯌꯦ ꯈꯣꯠꯂꯦ ꯍꯥꯏꯕꯗꯣ ꯑꯩꯈꯣꯏꯁꯨ ꯁꯨꯃꯥꯏꯅ ꯇꯧꯕꯅꯦ ꯅꯨꯄꯥ ꯃꯈꯩꯁꯨ ꯀꯣ
ꯑꯗꯨꯒꯤꯅꯤꯅꯦ ꯅꯨꯄꯤꯁꯤꯡꯅ ꯄꯩꯁꯥ ꯂꯩꯇ꯭ꯔꯁꯨ ꯑꯇꯥꯡ ꯑꯇꯥꯡꯕ
ꯇ ꯇꯧꯒꯗꯕꯅꯤ ꯑꯗꯨ ꯇꯧꯗ꯭ꯔꯗꯤ ꯐꯪꯗ꯭ꯔꯦꯗꯅ ꯐꯥꯒꯤꯁꯨ ꯐꯥꯒꯤꯅꯦ ꯆꯨꯝꯁꯨ ꯆꯨꯝꯕꯅꯤꯍꯦ ꯅꯣꯛꯀꯅꯨ
ꯊꯗ꯭ꯔꯦ ꯏꯗꯤ
ꯉꯁꯥꯏ ꯅꯪꯅ ꯍꯥꯏꯕꯗꯣ ꯀꯥꯎꯈ꯭ꯔꯦ ꯌꯨꯝꯗ ꯂꯩ ꯍꯥꯏꯕ꯭ꯔꯣ ꯅꯠꯇ꯭ꯔꯒ ꯇꯝꯗ ꯂꯩ ꯍꯥꯏꯕ꯭ꯔꯣ
ꯇꯝꯗ ꯃꯦ ꯑꯩꯅ ꯕꯣꯔꯗꯤꯡꯗ ꯂꯩꯕ
ꯑꯣ ꯀꯔꯤ ꯀꯔꯝꯕ ꯀꯔꯤꯒꯤ ꯕꯣꯔꯗꯤꯡ
ꯍꯥꯏ ꯁ꯭ꯀꯨꯜꯀꯤ ꯕꯣꯔꯗꯤꯡꯅꯦ ꯍꯥꯏ ꯁꯀꯨꯜ ꯇꯦꯜ ꯐꯥꯎ ꯍꯦ ꯑꯩꯗꯤ ꯕꯤ. ꯑꯦ. ꯑꯣꯏꯔꯦꯍꯦ
ꯑꯣ ꯍꯣꯏ ꯎꯝ ꯎꯝ ꯎꯝ ꯍꯣꯏ ꯀꯥꯎꯕꯥ ꯀꯥꯎꯕꯥ ꯉꯁꯥꯏꯒꯤ ꯇꯥꯏꯃꯤꯡꯒꯨꯝꯅ ꯅꯦꯠ ꯌꯥꯗꯕꯤꯗ ꯑꯗꯨꯝ ꯉꯥꯍꯥꯛ ꯁꯥꯟꯅꯔꯒ ꯇꯣꯛꯈꯕ ꯇꯣꯛꯈꯤꯕ ꯂꯩꯌꯦꯕ ꯑꯗꯨꯒꯤ
ꯑꯗꯨꯒꯤꯅꯦ ꯏꯕꯥꯅꯤꯅꯤꯅ
ꯑꯦ ꯅꯪ ꯅꯠꯇꯕ ꯃꯅꯥꯕ ꯑꯃ ꯂꯩꯌꯦ
ꯑꯩ ꯅꯠꯇꯕ ꯑꯃꯨꯕꯨꯛ ꯂꯩ ꯂꯣꯏꯔꯪꯈꯤꯁꯦ
ꯃꯩ ꯂꯥꯛꯔ ꯆꯥꯛ ꯆꯔꯁꯦ
ꯍꯨꯝ
ꯖꯤꯅꯥꯗ꯭ꯔ ꯑꯣꯟ ꯇꯧꯕꯤꯌꯣ ꯍꯦ ꯄ꯭ꯂꯁꯅ ꯑꯗꯨꯝ ꯀꯥꯞꯄꯁꯦ
ꯎꯍꯝ ꯍꯦ ꯅꯪꯗꯣ ꯑꯗꯨꯃꯥꯏ ꯋꯥꯔꯤ ꯁꯥꯒꯅꯨ
ꯌꯥꯏꯗ ꯅꯪꯑꯣꯟꯗ ꯁꯥꯕꯒ ꯃꯅꯩꯗ ꯀꯔꯤꯅꯣ
ꯑꯁ
ꯆꯥꯛ ꯂꯝꯈ꯭ꯔꯦ
ꯀꯩ ꯍꯤꯟꯖꯥꯡ ꯊꯣꯡꯉꯦ
ꯁꯤꯞꯂꯣꯏꯗꯣ
ꯑꯣ ꯏꯁ ꯑꯗꯨ ꯈꯛꯇꯥ
ꯍꯣꯏ ꯑꯁ ꯑꯗꯨꯒ ꯑꯗꯨꯒ ꯍꯩꯄꯣꯝ ꯍꯩꯄꯣꯝ ꯃꯔꯨꯗꯣ
ꯍꯣ ꯍꯣ
ꯄꯣꯛꯃꯔꯨꯗꯣ ꯀꯥꯡꯉꯧ ꯇꯧꯔꯒ ꯂꯩꯕꯅꯤ ꯈꯪꯗꯦ ꯆꯪꯒꯗ꯭ꯔꯥ ꯆꯪꯉꯣꯏꯗ꯭ꯔꯥ ꯆꯪꯗ꯭ꯔꯗꯤ ꯑꯗꯨꯝ ꯄꯨꯛꯇ ꯀꯩꯅꯣ ꯊꯧꯔꯤ ꯑꯃ ꯑꯗꯨꯝ ꯄꯨꯜꯂꯒ ꯑꯗꯨꯝ ꯇꯨꯝꯕ ꯇꯥꯔꯦ
ꯅꯣꯏꯗꯤ ꯌꯥꯝ ꯌꯥꯝ ꯆꯥꯎꯅꯦ ꯊꯕꯛ ꯁꯨꯕꯁꯤꯡꯗꯤ ꯆꯥꯛꯅ ꯄꯥꯡꯒꯟ ꯄꯤꯕꯅꯤꯅ
ꯑꯈꯣꯏꯗꯤ ꯆꯥꯛ ꯀꯌꯥ ꯆꯥꯗꯦ ꯑꯣꯛꯆꯥꯛꯇ ꯑꯗꯨꯝ ꯂꯣꯏꯅ ꯊꯝꯃꯦ
ꯑꯁ ꯑꯗꯨꯗꯤ ꯀꯃꯥꯏꯅ ꯊꯕꯛ ꯁꯨꯕ ꯃꯣꯏ
ꯑꯣꯥꯛ ꯆꯥꯔ ꯂꯧꯕ ꯃꯤꯅ ꯍꯔꯥꯎꯒ ꯂꯩꯔꯅꯤ ꯅꯣꯏ ꯆꯥꯛ ꯆꯥꯗꯕ꯭ꯔꯣ ꯀꯥꯏꯅ ꯁꯛꯇꯤ ꯆꯥꯗꯦ ꯊꯕꯛꯇꯤ ꯀꯟꯅ ꯇꯧꯔꯦ ꯑꯩꯅ
ꯎꯝ ꯎꯝ ꯄ꯭ꯔꯥꯏꯁ ꯄꯤꯌꯣ ꯍꯥꯌꯣ ꯄꯩꯁꯥ ꯄꯤꯌꯣꯅꯤꯅ ꯎ
ꯎꯝ ꯍꯧꯖꯤꯛꯤ ꯏꯁꯇꯦꯕꯣꯁꯤ ꯌꯥꯝ ꯅꯨꯡꯉꯥꯏꯔꯦꯀꯣ
ꯌꯥꯏꯗ ꯍꯧꯖꯤꯛꯇꯤ
ꯑꯥ ꯑꯁ ꯑꯩ ꯉꯁꯥꯏ ꯂꯥꯏ ꯈꯨ ꯈꯨꯔꯨꯝꯔꯕꯅꯦ ꯑꯃꯨꯛꯀ
ꯍꯨꯝ
ꯉꯁꯥꯏꯒꯤꯒꯨꯝꯅ ꯑꯃꯨꯛ ꯇꯧꯔꯗꯤ ꯕꯦꯔꯥ ꯇꯧꯔꯅꯤ ꯍꯥꯏꯅ
ꯎꯝ